ꯍꯥꯎ ꯇꯥꯏꯌꯦ ꯀꯔꯝ ꯀꯔꯝ ꯄꯥꯜꯂꯤꯒꯦ ꯏꯇꯥꯎꯕꯣ꯫
ꯅꯨꯡꯉꯥꯏꯔꯤꯌꯦ ꯅꯪ ꯅꯨꯡꯉꯥꯏꯔꯤꯕꯣ꯫
ꯑꯁ ꯑꯩꯖꯨ ꯄꯍꯤꯡ ꯍꯤꯡꯉꯤꯗꯨꯅꯤ ꯅꯨꯡꯉꯥꯏꯇꯦ ꯍꯥꯏꯕꯗꯤ ꯌꯥꯗꯝꯅꯤꯅ꯫
ꯑꯁ ꯃꯩꯅꯦ ꯑꯩꯁ ꯚꯣꯠꯁꯨ ꯅꯛꯁꯤꯜꯂꯛꯑꯦ ꯅꯣꯏ ꯀꯃꯥꯏ ꯀꯃꯥꯏ ꯍꯤꯡꯅꯔꯤꯒꯦ꯫
ꯑꯩꯁ ꯕꯣꯠ ꯅꯛꯁꯜꯂꯛꯄꯁꯤꯗꯅꯤꯅꯦ ꯐꯔꯛ ꯇꯥꯔꯤꯖꯦ ꯑꯩꯈꯣꯏꯒꯤ ꯂꯝꯕꯤ ꯑꯃꯨꯛꯐꯥꯎ ꯁꯦꯝꯕꯤꯗꯕ ꯅꯣꯏꯅꯒ ꯂꯥꯛꯄꯗ ꯀꯣꯗꯣꯛ ꯀꯗꯥꯛ ꯇꯧꯕ ꯂꯝꯕꯤꯗꯣ ꯈꯪꯉꯤꯗꯅ ꯑꯩꯈꯣꯏꯒꯤ ꯆꯪꯄꯩꯗꯣ ꯑ ꯑꯗꯨ ꯁꯦꯝꯍꯧꯗꯣꯔꯦꯅ ꯇꯧꯏ ꯀꯩꯅꯣꯒ ꯊꯥꯗ ꯂꯩꯉꯣꯏꯒ ꯊꯥꯗꯅ ꯚꯣꯠ ꯃꯌꯥꯒꯤꯀꯣ ꯀꯗꯔ ꯍꯥꯏꯇꯥꯔꯦ
ꯑꯩꯈꯣꯏꯗꯤ ꯚꯣꯠꯁꯤ ꯅꯨꯡꯇꯤꯒꯤ ꯇꯧ ꯍꯥꯏꯔꯤꯝꯅꯤꯅꯣ ꯂꯝꯕꯤꯅꯤꯅꯦ ꯑꯦ ꯂꯝꯕꯤꯅ ꯂꯝꯕꯤ ꯑꯣꯏꯔꯦ
ꯍꯣꯏ ꯍꯣꯏ
ꯆꯍꯤ ꯇꯔꯥꯃꯨꯛꯀꯤ ꯆꯥꯡ ꯁꯦꯝꯗ꯭ꯔꯕ
ꯑ ꯍꯣꯏ ꯍꯣꯏ ꯍꯟꯗꯛꯇꯅꯦ ꯇꯧꯖꯔꯛꯔꯤꯏꯁꯦ ꯑꯩꯁ ꯉꯛꯄꯨ ꯉꯧꯎꯔꯃꯤ ꯀꯩꯅꯣꯅꯦ
ꯂꯝꯕꯤꯅ ꯂꯝꯕꯤ ꯑꯣꯏꯔꯦ ꯊꯛꯅꯕ ꯏꯁꯤꯡꯁꯤꯅ ꯀꯃꯥꯏꯅ ꯇꯧꯔꯤꯒꯦ ꯚꯥꯏ ꯍꯣꯏꯒꯤ ꯑꯗꯨꯗꯥꯏꯗꯨꯕꯣ
ꯑꯁ ꯊꯛꯅꯕꯁꯤꯡꯁꯤ ꯀꯩꯍꯥꯏꯗꯅꯣ ꯈꯪꯒꯦꯗ ꯏꯌꯥ ꯌꯥꯗ꯭ꯔꯦꯗꯣ ꯇꯣꯇꯤꯁꯨ ꯏꯔꯥꯛ ꯂꯥꯛꯇꯦ ꯊꯛꯄꯒꯤꯁꯤ ꯇꯉꯥꯏꯐꯗꯕꯒꯤ ꯂꯩꯔꯤꯌꯦ ꯑꯇꯧꯔꯒ ꯂꯩꯔ ꯂꯩꯔ ꯊꯥꯏ ꯍꯣꯏ ꯋꯥꯇꯔ ꯁꯄ꯭ꯂꯥꯏꯗꯒꯤ ꯂꯩꯔꯒ ꯑꯣ ꯍꯣꯏ ꯍꯣꯏ ꯍꯣꯏ
ꯑꯗꯣ ꯖꯥꯥꯔ ꯕꯣꯇꯟꯗꯣ ꯔꯤꯐꯤꯜ ꯇꯧꯕꯤ ꯑꯩꯈꯣꯏꯔꯣꯝꯒꯤꯁꯨ ꯆꯞ ꯃꯥꯟꯅꯩꯗ ꯑꯩꯈꯣꯏꯔꯣꯝꯒꯤꯗꯤ ꯊꯛꯅꯕꯏꯁꯤꯡꯒ ꯐꯪꯕꯖꯥꯠ ꯅꯠꯇꯦ ꯑꯐꯕ ꯏꯁꯤꯡ
ꯑꯩꯈꯣꯏꯖꯨ ꯑꯗꯨꯝ ꯖꯥꯔꯗꯒꯤ ꯆꯥ ꯌꯥꯝꯅ ꯖꯥꯔ ꯕꯣꯇꯜ ꯂꯩꯔꯦ ꯑꯩꯈꯣꯏꯁꯨ ꯖꯥꯔ ꯕꯣꯇꯜꯖꯦ ꯍꯧꯖꯤꯛꯀꯤ ꯑꯅꯛꯄꯗꯗꯤ ꯔꯤꯐꯤꯜꯗ ꯂꯨꯄꯥ ꯇ꯭ꯋꯦꯟꯇꯤꯗꯗꯕꯨ ꯍꯥꯟꯕ ꯌꯥꯏ ꯍꯥꯏꯅꯦ
ꯑꯦ ꯑꯩꯈꯣꯏ ꯁ꯭ꯋꯥꯏ ꯀꯩꯅꯣ ꯇꯧꯏ ꯌꯥꯡꯈꯩꯒꯤ ꯑꯍꯨꯝ ꯇꯧꯏ
ꯌꯥꯡꯈꯩ ꯑꯗꯨꯗꯤ ꯐꯖꯩ ꯍꯣꯡꯉꯦꯅꯉꯦ ꯑꯗꯨ ꯍꯣꯡꯉꯛꯗꯣ ꯐꯔꯤꯅꯦ ꯁꯨꯝ ꯀꯔꯤ ꯍꯥꯏꯅꯤ ꯏꯁꯤꯡꯗꯣ ꯌꯣꯟꯖꯒꯦ ꯌꯣꯟꯖꯒꯦ ꯍꯥꯏꯕ ꯃꯤ ꯃꯁꯤꯡ ꯌꯥꯝꯈꯠꯂꯛꯄꯗꯨꯅ ꯍꯣꯡꯊꯛꯏ ꯅ꯭ꯠꯇꯔꯥ
ꯃꯥꯅꯦ ꯃꯥꯅꯦ ꯃꯥꯅꯦ ꯍꯥꯟꯅꯗꯤ ꯑꯩꯈꯣꯏ ꯂꯩꯀꯥꯏ ꯑꯃꯈꯛ ꯇꯧꯔꯝꯃꯦꯕꯀꯣ ꯑꯗꯨꯝ ꯀꯥꯟꯗꯤ ꯀꯨꯟꯊ꯭ꯔꯥꯃꯨꯛꯀꯤ ꯀꯨꯟꯊ꯭ꯔꯥꯃꯨꯛꯀꯤ ꯆꯥꯡ ꯇꯧꯔꯝꯕꯅꯦꯕ ꯑꯃꯗ ꯑꯗꯨꯃꯥꯏꯅ ꯄꯤꯔꯝꯕꯗꯒꯤ ꯑꯩꯈꯣꯏ ꯂꯩꯀꯥꯏ ꯍꯟꯗꯛꯇꯤ ꯁꯤꯁꯤꯡꯅꯔꯛꯄ꯭ꯔꯣꯏ ꯍꯥꯏꯗꯨꯔꯥ ꯀꯩ ꯍꯥꯏꯗꯣꯏꯅꯣ ꯈꯪꯗꯦ ꯑꯍꯨꯝ ꯃꯔꯤ ꯂꯩꯁꯜꯂꯛꯑꯦ ꯂꯤꯐꯤꯟ ꯇꯣꯕꯝꯗꯣ ꯑꯗꯨꯗꯒꯤꯅꯦ ꯌꯥꯡꯈꯩꯒꯤ ꯑꯍꯨꯝ ꯀꯝꯄꯤꯇꯤꯁꯟꯅꯤ ꯑꯃ ꯇꯧꯅꯔꯛꯏꯁꯦ ꯑꯗ ꯃꯣꯏ ꯇꯧꯅꯔꯔꯤꯁꯦ ꯍꯣꯏ ꯑꯗꯨꯗ ꯑꯃꯨꯛ ꯃꯁꯥ ꯅꯥꯟꯕ ꯑꯃꯨꯛ ꯇꯥꯟꯅꯔꯛꯄꯤꯅꯦꯕ ꯇꯧꯅꯔꯛꯏꯁꯦ ꯍꯥꯏ ꯂꯩꯀꯥꯏꯁꯤꯗ ꯑꯗꯨꯝ ꯅꯛꯅ ꯂꯩꯅꯔꯦꯕ ꯀꯩꯅꯣ ꯇꯧꯕ
ꯃꯣꯏꯅꯗꯨ ꯍꯣꯡꯗ꯭ꯔꯦ ꯃꯣꯏꯅꯗꯨ ꯍꯣꯡꯗ꯭ꯔ ꯑꯩꯁ ꯑꯩꯈꯣꯏꯔꯣꯝꯗꯗꯤ ꯁꯣꯝꯗ ꯂꯨꯄꯥ ꯇꯔꯥꯗꯒꯤ ꯀꯨꯟꯅꯤ ꯂꯨꯄꯥ ꯀꯨꯟ ꯀꯨꯟ ꯁꯦꯕꯅꯦꯕ ꯂꯩꯗ ꯍꯥꯟꯅ ꯐꯣꯔ ꯀꯤꯅꯤ ꯄꯤꯔꯝꯃꯤꯗꯣ
ꯃꯥꯅꯦ ꯃꯥꯅꯦ
ꯂꯨꯄꯥ ꯀꯨꯟ ꯀꯨꯟꯃ ꯂꯨꯄꯥ ꯁꯤꯛꯁꯇꯤꯒꯤ ꯆꯥꯡꯁꯦꯞ ꯂꯥꯛꯇꯣꯏꯅꯦꯕ ꯑꯁꯤꯗ ꯌꯥꯝ ꯊꯤꯅ ꯁꯦꯝꯦꯕꯤꯅꯤꯅ ꯅꯣꯡꯃꯗ ꯑꯗꯨꯝ ꯏꯁꯤꯡ ꯆꯥꯔ ꯕꯣꯇꯜ ꯇꯪꯈꯥꯏ ꯑꯃꯒꯤ ꯆꯥꯡꯗꯤ ꯁꯤꯖꯤꯟꯅꯔꯝꯅꯤ ꯅꯣꯏ ꯐꯦꯃꯤꯂꯤ ꯏꯁꯤꯡ ꯊꯛꯄꯗꯨꯗ
ꯑꯁ ꯃꯤ ꯌꯥꯝꯃꯤ ꯑꯩꯈꯣꯏꯗꯤ ꯀꯩꯅꯣ ꯃꯤ ꯄꯨꯟꯅꯁꯨ ꯂꯩꯃꯤꯟꯅꯩꯗꯅ ꯑꯩꯈꯣꯏ ꯃꯤ ꯇꯔꯥꯅꯤ ꯀꯩꯅꯣ ꯑꯦꯣꯏ ꯑꯗꯨ ꯈꯥꯡ ꯂꯥꯛꯄꯅꯤ ꯉꯝꯝꯕꯖꯥꯅꯤ ꯇꯦꯗꯥ ꯑꯍꯨꯝ ꯂꯧꯋꯦ ꯍꯥꯏꯖꯕ ꯋꯥꯅꯤ ꯑꯗꯨꯝ ꯆꯥꯔꯦ ꯑꯗꯨꯝ ꯂꯣꯏꯕꯖꯥꯅꯤꯗꯖꯠꯠ
ꯍꯧ
ꯍꯣꯡꯕꯒꯤ ꯑꯃꯨꯛꯀꯔ ꯐꯔꯤꯅꯤ
ꯐꯔꯤꯅꯦ ꯑꯗꯣ ꯑꯗꯨꯅ ꯅꯣꯡꯃꯗ ꯅꯪ ꯏꯁꯤꯡ ꯆꯥꯕꯠꯇꯅ ꯑꯗꯨꯃ ꯃꯉꯥꯅꯤꯗ ꯇꯔꯨꯛꯅꯤꯗ ꯁꯨꯝ ꯂꯧꯁꯤꯜꯂꯛꯑꯗꯤ ꯃꯊꯥ ꯁꯥꯔꯛꯇꯣꯏꯅꯦꯕ
ꯑ ꯁꯤ ꯑꯗꯨꯗꯤ ꯁꯥꯔꯤꯅꯤ ꯀꯩꯅꯣ
ꯁꯤꯡꯒꯤ ꯄꯩꯁꯥꯗꯨꯗ ꯑꯗꯨꯝ ꯍꯧꯖꯤꯛ ꯑꯩꯈꯣꯏꯅ ꯋꯥꯏ ꯋꯥꯊꯥ ꯁꯥꯔꯤꯁꯦ ꯃꯩꯩ ꯏꯁꯤꯡꯉꯁꯦ ꯑꯩ ꯄꯩꯁꯥ ꯍꯥꯞꯄꯒꯤ ꯁꯥꯕ ꯏꯁꯤꯡ ꯍꯥꯞꯄꯩ ꯄꯩꯁꯥ ꯑꯃꯨꯛ ꯃꯊꯥ ꯁꯥꯕ ꯑꯁꯤ ꯄꯩꯁꯥ
ꯍꯣꯏꯗꯤ ꯃꯩ ꯍꯥꯏꯔꯒꯧꯅꯤꯖꯒꯦ ꯍꯣꯏꯗꯤ ꯍꯣꯏ ꯍꯣꯏ ꯃꯩ ꯍꯥꯏꯔꯅꯤ ꯂꯣꯏꯖꯪꯉꯦ ꯃꯩꯁꯦ ꯇꯁꯦꯡꯅ ꯆꯥꯡꯁꯨ ꯅꯥꯏꯗꯦꯅꯦ ꯍꯟꯗꯛꯁꯦ ꯄꯩꯁꯥꯁꯦ ꯍꯥꯞꯄꯁꯤꯒꯦ ꯍꯥꯏꯔꯗꯤ ꯆꯥꯡ ꯐꯠ ꯅꯥꯏꯔꯝꯃ ꯅꯣꯏꯖꯤꯗꯤ ꯅꯥꯏꯕ꯭ꯔꯥ ꯀꯃꯥꯏꯅ ꯇꯧꯒꯦ
ꯆꯥꯡ ꯅꯥꯏꯗꯦ ꯃꯩ ꯆꯥꯡ ꯁꯥꯡꯅꯥꯏ ꯅꯥꯏꯗꯦ ꯃꯩꯁꯤ ꯃꯨꯠꯅꯤꯡ ꯃꯇꯝꯗꯨꯅꯦ ꯃꯣꯏ ꯃꯨꯠꯊꯠꯂꯤꯁꯦꯕ ꯐꯅꯦꯛ ꯃꯇꯝꯗꯅꯦ ꯊꯥꯔꯤꯁꯦ ꯑꯗ ꯍꯧꯖꯤꯛꯁꯤ ꯀꯥꯂꯦꯟ ꯃꯇꯝꯝꯕꯣꯅꯤꯅ ꯈꯔ ꯈ ꯊꯕꯅꯤꯅ ꯅꯨꯡꯊꯤꯟꯜꯗ ꯃꯩ ꯃꯨꯊꯠꯄ ꯍꯥꯏꯕ ꯁꯥꯏꯌꯦꯕ ꯐꯦꯟ ꯊꯥꯗꯗꯤ ꯂꯩꯉꯝꯗꯕ ꯌꯥꯎꯋꯦꯕ ꯑꯗꯨ
ꯑꯗꯨꯃ ꯑꯁ ꯑꯗꯨꯅꯤ ꯍꯥꯏꯌꯦ ꯑꯗꯒꯤ ꯅꯨꯡꯗꯥꯡꯗ ꯃꯨꯊꯠꯄꯁꯨ ꯌꯥꯎꯔꯤꯌꯦ ꯅꯨꯡꯗꯥꯅ ꯃꯥ ꯂꯥꯏꯔꯤꯛ ꯅꯨꯡ ꯄꯥꯕ ꯀꯃꯗꯔ ꯍ
ꯑꯗꯨꯅꯦ ꯅꯨꯃꯤꯗꯥꯡ ꯍꯥꯏꯁꯤꯗꯤ ꯑꯃꯝꯕꯅꯦ ꯑꯃꯝꯕꯗꯨꯗꯐꯥꯎꯛ ꯃꯩ ꯃꯨꯠꯊꯠꯂꯦ ꯃꯣꯏꯁꯨ ꯋꯥꯈꯟ ꯌꯥꯎꯍꯧꯗꯦꯕ
ꯑꯗꯨꯅꯦ ꯍꯥꯏꯁꯦ ꯅꯨꯡꯊꯤꯟꯗ ꯃꯨꯊꯠꯂꯦ ꯕꯤꯔꯥ ꯀꯥꯏ ꯅꯨꯡꯗꯥꯡ ꯃꯨꯊꯠ ꯂꯦꯕꯤꯔꯥ ꯀꯥꯏ ꯇꯧꯁꯤꯡ ꯀꯌꯥꯅ ꯇꯥꯕ ꯅꯠꯇꯦꯗꯅ
ꯄ꯭ꯔꯤꯄꯦꯗꯀꯤ ꯄꯩꯁꯥ ꯐꯪꯉꯦ ꯍꯣꯏ ꯄ꯭ꯔꯤꯄꯦꯗꯀꯤ ꯃꯩ ꯊꯥꯡꯉꯔꯥ ꯊꯥꯜꯂꯣꯏꯔꯥ ꯅꯣꯡꯃꯒꯤ ꯆꯥꯔꯖ ꯂꯨꯄꯥ ꯂꯤꯁꯤꯡ ꯂꯨꯄꯥ ꯃꯔꯤ ꯃꯉꯥꯗꯤ ꯑꯗꯨꯝ ꯐ꯭ꯔꯤꯗ ꯂꯧ ꯂꯧꯔꯤꯅꯦ ꯑꯩꯈꯣꯏꯗꯒꯤ
ꯃꯥꯅꯤ ꯃꯥ ꯂꯧꯋꯦ ꯂꯧꯋꯦ ꯑꯗꯨꯗꯤ ꯃꯩꯅ ꯆꯥꯡ ꯅꯥꯏꯦ ꯑꯗꯨꯁꯤꯒ ꯍꯥꯏꯔꯒꯗꯤ ꯑꯩꯗꯤ ꯄꯤꯅꯤꯡꯗ꯭ꯔꯕꯅꯦ ꯇꯧꯔꯤꯁꯦ ꯍꯥꯞꯄꯣ ꯍꯥꯞꯅꯤꯡꯗ꯭ꯔꯕꯅꯤ ꯎꯄꯥꯏ ꯂꯩꯇꯕꯩ ꯍꯥꯄꯣꯅꯤ
ꯃꯥꯅꯦ ꯑꯩꯈꯣꯏꯅ ꯏꯁꯥꯅ ꯁꯁꯇꯦꯅꯦꯕꯜ ꯑꯣꯏꯕ ꯑꯔꯗꯔꯃꯤꯟꯁ ꯌꯦꯡꯉꯒ ꯀꯩꯅꯣ ꯇꯧꯔꯗꯤ ꯁꯣꯂꯔ ꯄꯦꯅꯦ ꯈꯤꯟꯗꯠꯂꯦꯗꯅ ꯑꯗꯨ ꯇ꯭ꯔꯤꯞꯂ ꯈꯤꯜꯂꯒ ꯃꯩꯗꯣ ꯇꯧꯔꯒ ꯃꯄꯥꯟ ꯃꯤꯄꯥꯟ ꯇꯥꯡꯗꯕ ꯍꯥꯏꯇꯥꯔꯦ ꯍꯥꯏꯇꯥꯥꯔꯦ ꯑꯦꯂꯦꯛꯇ꯭ꯔꯤꯁꯤꯇꯤ ꯗꯤꯄꯥꯔꯠꯃꯦꯟ ꯃ ꯄꯥꯟ ꯇꯕ ꯌꯨꯝ ꯑꯃ ꯆꯂꯥꯏꯕꯩꯗꯤ ꯀꯥꯏꯑꯕ ꯑꯗꯨ ꯄꯩꯁꯥꯗꯣ ꯈꯔ ꯆꯪꯕꯗꯨꯗ ꯄꯩꯁꯥꯒꯤ ꯈꯜꯂ ꯀꯥꯟꯗ ꯀꯩꯅꯣ ꯇꯧꯔ ꯂꯩꯌꯦꯕ ꯍꯧꯖꯤꯛꯦ
ꯀꯅꯦ ꯃꯣꯏꯅ ꯑꯍꯥꯟꯕꯒꯤ ꯇꯧꯕꯩꯗꯣ ꯈꯤꯟꯕꯩꯗꯣ ꯑꯗꯨꯗꯨꯅꯦ ꯄꯩꯁꯥꯁꯦ ꯁꯃꯜ ꯁꯦꯃꯣꯏ ꯕꯨꯨꯗꯤ ꯇꯨꯡ ꯀꯣꯏꯅ ꯍꯥꯏꯔꯕꯗꯤ ꯑꯗꯨꯅꯕꯨꯗꯤ ꯑꯣꯏꯗꯣꯏꯅꯦꯕ ꯑꯍꯥꯟꯕꯒꯤ ꯊꯤꯟꯕꯗꯣ ꯉꯝꯗꯕꯩ ꯇꯧꯕ ꯋꯥꯅꯤ
ꯑꯗꯨ ꯈꯨꯗꯣꯡ ꯆꯥꯗꯕ ꯍꯥꯏꯔꯗꯤ ꯅꯣꯡ ꯇꯥꯕꯩ ꯃꯇꯝꯁꯦ ꯅꯣꯡ ꯆꯤꯡ ꯃꯇꯝꯁꯤꯃꯩꯁꯤ ꯃꯩ ꯁꯤꯈꯔ ꯂꯤꯛꯅ ꯁꯤꯖꯤꯟꯅꯔꯗꯤ ꯀꯣꯟꯅꯗꯦ ꯍꯥꯏꯔꯤꯗꯨꯁꯨ ꯑꯗꯨ ꯅꯠꯇꯕꯗꯗꯤ ꯑꯗꯨꯗꯨꯅ ꯑꯣꯏꯖꯕ ꯑꯃ ꯂꯩꯌꯦꯕ ꯁꯣꯂꯔ ꯄꯦꯅꯦꯜ ꯇꯧꯔꯀꯥꯟꯗ ꯃꯩ ꯄꯨꯊꯣꯛꯄꯗꯨꯗ ꯑꯗꯨꯗꯤ ꯀꯩꯅꯣꯗꯁꯨ ꯏꯟꯚꯥꯏꯔꯣꯟꯃꯦꯟꯗꯁꯨ ꯑꯃꯥꯡꯕ ꯄꯤꯗ꯭ꯔꯦ ꯃꯩꯒꯤꯁꯨ ꯄꯩꯁꯥ ꯇꯤꯡꯗ꯭ꯔꯥ ꯏꯁꯥꯒꯤ ꯑꯣꯏꯅ ꯑꯗꯒꯤ ꯆꯥꯛ ꯊꯣꯡꯒꯦꯔꯥ ꯀꯩꯅꯣ ꯏꯁꯇ꯭ꯔꯤ ꯇꯛꯀꯦꯔꯥ ꯑꯩꯒꯤ ꯏꯁꯥꯒꯤ ꯄꯨꯊꯣꯛꯆꯕ ꯃꯩꯗꯨꯅ ꯁꯤꯖꯤꯟꯅꯕꯗꯨꯒꯤ ꯇꯤꯚꯤꯕꯨ ꯌꯦꯡꯒꯔꯥ ꯑꯩꯉꯣꯟꯗ ꯅꯨꯡꯉꯥꯏꯖꯔꯦꯕ ꯑꯗꯩ ꯒꯃꯦꯟꯒꯤ ꯃꯤ ꯁꯤꯖꯤꯟꯅꯕꯁꯤꯗꯤ ꯇꯤꯚꯤ ꯑꯉꯥꯡ ꯇꯤꯚꯤ ꯌꯦꯡꯉꯦ ꯑꯁ ꯄꯩꯁꯥꯗꯨ ꯇꯥꯔꯦꯕ ꯍꯥꯏꯕꯣ ꯑꯗꯒꯤ ꯐꯤꯖ ꯐꯤꯖ ꯊꯥꯔꯦ ꯑꯗꯨꯝ ꯋꯥꯏꯠ ꯣꯁ
ꯎꯝ ꯆꯠ ꯀꯞꯖꯥꯅꯤꯗ ꯄꯩꯁꯥꯗꯤ ꯀꯔꯥꯏꯅꯣ ꯎꯝ ꯈꯥꯡ ꯂꯥꯡ ꯀꯞꯖꯥꯦ ꯃꯩꯗ ꯑꯗꯨꯗ ꯄꯩꯁꯥ ꯑꯥ ꯌꯧꯔꯝꯒꯅꯤ
ꯃꯥꯅꯦ ꯑꯩꯈꯣꯏ ꯃꯀꯨꯨꯞꯃꯇꯇꯥ ꯂꯨꯄꯥ ꯇꯔꯥ ꯀꯨꯟ ꯇꯔꯥ ꯀꯨꯟ ꯍꯥꯏꯕ ꯇꯔꯥ ꯀꯨꯟꯗꯣ ꯄꯨꯟꯁꯤꯜꯂꯗꯤ ꯂꯨꯄꯥ ꯆꯥꯝꯃꯉꯥ ꯌꯧꯈꯤꯕꯗꯣ ꯈꯪꯍꯧꯗꯦꯕ
ꯍꯣꯏ ꯑꯁ ꯀꯩꯅꯣꯒꯗꯤꯗꯤ ꯇꯔꯥꯒ ꯍꯦꯜꯂꯤꯗ ꯇꯤꯚꯤ ꯅꯨꯡ ꯇꯧꯕ ꯑꯗꯒꯤ ꯇꯨꯔꯨꯒꯆꯤꯡꯕꯒ ꯅꯨꯡ ꯐꯥꯗꯣꯛ ꯌꯥꯎꯏꯦ ꯑꯗꯒ ꯑꯩ ꯇꯔꯥꯒꯥꯏꯁꯨ ꯀꯩꯁꯨ ꯂꯩꯕ ꯅꯠꯇꯦꯗ ꯑꯥ ꯌꯧꯤꯗ ꯇꯔꯥ ꯇꯔꯥꯗꯅ ꯅꯨꯃꯤꯠ ꯈꯨꯗꯤꯡꯒꯤ ꯁꯨꯝ ꯄꯨꯟꯓꯜꯂꯛꯑꯗꯤ ꯑꯥ ꯌꯧꯒꯤꯅꯦ ꯁꯨꯝ ꯅꯨꯃꯤꯠꯒꯤ ꯄꯥꯕꯗ ꯌꯥꯎꯗꯕ ꯋꯥꯅꯦꯕ ꯄꯨꯂꯞ ꯄꯥꯁꯤꯜꯂꯛꯀꯥꯟꯗꯤ ꯑꯥ ꯌꯧꯋꯦ ꯍꯧꯛꯇ
ꯂꯨꯄꯥ ꯆꯥꯝꯃꯉꯥꯗꯨꯅ ꯅꯣꯡꯃꯗ ꯃꯩꯗꯣ ꯂꯨꯄꯥ ꯇꯔꯥ ꯇꯔꯥꯒꯤ ꯆꯥꯡ ꯆꯥꯔꯛꯑꯗꯤ ꯅꯨꯃꯤꯠ ꯌꯥꯡꯈꯩꯅꯤꯃꯨꯛꯇꯅꯤ ꯆꯠꯇꯣꯏꯗꯣ ꯇꯔꯥ ꯍꯦꯜꯂꯁꯨ ꯍꯦꯟꯅ ꯑꯃꯨꯛ ꯆꯥꯔꯝꯅꯤꯗ ꯋꯥ ꯀꯨꯟꯃꯨꯛꯀꯤ ꯆꯥꯡ ꯆꯥꯕꯒ ꯌꯥꯎꯔꯦ
ꯅꯣꯡ ꯐꯥꯗꯣꯛ ꯑꯩꯈꯣꯏ ꯐꯦꯟ ꯊꯥꯔꯛꯏꯕꯅꯤ ꯀꯩꯅꯣ ꯇꯧꯔꯛꯏꯅꯤ ꯑꯦꯁꯤ ꯇꯧꯔꯛꯏꯕꯅꯤꯗꯣ ꯂꯃꯥꯏ ꯌꯧꯕꯖꯥꯠꯅꯤꯗ
ꯂ ꯆꯋꯥꯏ ꯃꯩꯗꯨꯗꯤ ꯊꯥ ꯐꯥꯗꯕꯤꯔꯣ ꯈꯜꯂꯛꯑꯗꯤ ꯊꯥ ꯑ ꯃ ꯑꯟꯅꯤꯔ ꯍꯥꯞꯀꯠꯂꯛꯑꯗꯤ ꯕꯇꯥ ꯁꯥꯗꯣꯏꯅꯦꯕ
ꯍꯣꯏꯅꯦ ꯃꯩꯒꯤ ꯃꯊꯛꯇꯗ ꯌꯦꯉ ꯏꯁꯤꯡ ꯏꯁꯤꯡꯗꯤ ꯌꯦꯉꯣ ꯏ ꯁꯨꯝ ꯂꯥꯛꯇꯕꯒꯤ ꯑꯃꯨꯛ
ꯃꯩ ꯌꯦ ꯏꯁꯤꯡ ꯑꯗꯩ ꯂꯝꯕꯤ ꯑꯃꯨ ꯐꯠꯂꯛ ꯁꯤꯜꯂꯛꯇ꯭ꯣꯏꯅꯦ
ꯑꯗꯨꯅꯤ ꯑꯗꯨꯅꯤ
ꯂꯝꯕꯤ ꯊꯣꯡ ꯑꯁ ꯂꯝꯕꯤ ꯊꯣꯡꯉꯩ ꯏꯁꯤꯡꯁꯤꯗꯤ ꯈꯤꯇꯪ ꯆꯥꯎꯈꯠꯄꯤꯔꯗꯤ ꯑꯩꯈꯣꯏꯁꯦ ꯆꯥꯎꯈꯠ ꯄꯣ ꯂꯩꯕꯥꯛ ꯑꯥꯔꯃꯤ ꯑꯣꯏꯒꯗꯕꯅꯦ
ꯏꯟꯑꯣꯗꯤꯕꯜ
ꯄꯣꯠꯃꯛꯇ ꯄꯨꯁꯤꯜꯂꯛꯄ ꯍꯥꯏꯔꯣ ꯂꯝꯕꯤꯁꯦ ꯆꯥꯎꯈꯠꯇ꯭ꯔꯅꯤꯅ ꯍꯧꯖꯤꯛꯀ ꯅꯣꯡ ꯇꯥꯕ ꯃꯇꯝꯁꯤꯗ ꯁꯤ ꯗꯤꯃꯥ ꯏꯝꯐꯥꯜ ꯗꯤꯃꯥꯄꯨꯔ ꯂꯝꯕꯤꯗꯒ ꯄꯩꯁꯤ ꯂꯝꯗꯕ ꯂꯩꯉꯣꯏ ꯑꯗꯒꯤ ꯂꯝꯕꯤ
ꯍꯣꯏ ꯍꯣꯏ ꯍꯣꯏ ꯃꯣꯏꯅ ꯒꯥꯔꯤ ꯊꯧꯕꯗꯣ ꯌꯥꯔꯛꯇ꯭ꯔꯅꯤꯅ ꯁꯣꯝꯗ ꯄꯣꯠ ꯑꯃꯨꯛ ꯇꯥꯡꯈꯠꯂꯑꯦꯗꯣ
ꯑ ꯂ ꯄꯣꯠ ꯇꯥꯡꯕꯗꯣ ꯑꯗꯨ ꯈꯛꯀꯤ ꯑꯣꯏꯗꯁꯨ ꯅꯠꯇꯅ ꯍꯧꯖꯤꯛ ꯂꯩꯔꯤꯕ ꯏꯀꯣꯅꯣꯃꯤꯛ ꯕ꯭ꯂꯣꯀꯦꯠ ꯃꯌꯥꯝꯁꯤꯡ ꯑꯃꯅ
ꯀꯝꯃꯨꯅꯤꯇꯤ ꯈꯨꯗꯤꯡꯃꯛ ꯏꯀꯣꯅꯣꯃꯤ ꯕ꯭ꯂꯣꯀꯦꯠ ꯇꯧꯗꯕ ꯂꯩꯇꯦ ꯀꯩꯅꯣ
ꯍꯣꯏ
ꯏꯟꯇꯔ ꯏꯁꯇꯦꯠꯁꯤꯗ ꯀꯝꯃꯨꯅꯤꯇꯤ ꯈꯔ ꯆꯥꯎꯕꯅ ꯄꯤꯗ ꯂꯦꯞ ꯂꯞꯄꯅꯤ ꯈꯔ ꯆꯥꯎꯅ ꯁꯦꯅꯥꯄꯇꯤꯗ ꯂꯦꯞꯄꯅꯤ ꯑ ꯑꯝꯇ ꯂꯣꯏꯔꯦꯕ
ꯃꯣꯏꯅ ꯑꯗꯨꯝ ꯇꯧꯕꯗ ꯑꯩꯈꯣꯏꯗꯤ ꯁꯤꯗꯗꯤ ꯂꯣꯏꯔꯦꯅꯦ
ꯃꯣꯏ ꯇꯦꯛꯁꯀꯩ ꯆꯥꯎ ꯆꯥꯎ ꯂꯧꯈ꯭ꯔꯖꯥꯠꯅꯤꯗ ꯑꯗ ꯇꯦꯛꯁ ꯃꯌꯥꯝꯗꯨꯅ ꯃꯣꯏꯒꯤꯗꯤ ꯅꯨꯡꯉꯥꯏꯕ ꯑꯗꯨ ꯑꯣꯏꯈ꯭ꯔꯦꯕ ꯑꯩꯈꯣꯏꯒꯤꯅ ꯑꯗꯨꯁꯨ ꯇꯦꯛꯁꯁꯨ ꯂꯧꯗꯒꯨꯝ ꯇꯧ ꯪ ꯑꯩꯈꯣꯏ ꯑꯩꯈꯣꯏꯁꯦ ꯑꯩꯈꯣꯏꯒꯤ ꯖꯥꯇꯤꯁꯤꯗꯤ ꯌꯥꯝꯅ ꯀꯩꯅꯣ ꯇꯧꯅꯤꯄꯥꯟ ꯇꯥꯅꯤꯡꯗꯕ ꯖꯥꯇꯤꯗꯨꯅꯤꯗ
ꯃꯥꯦ ꯃꯥ ꯍꯣꯏ ꯍꯣꯏ
ꯌꯥꯅꯤ
ꯑꯗꯨ ꯃꯤꯁꯗꯁꯦ ꯑꯦꯛꯖꯥꯃꯨꯛꯇ ꯊꯥꯔꯦ ꯑꯩꯈꯣꯏꯒꯤ ꯖꯥꯇꯤꯁꯤꯗꯤ ꯀꯌꯥ ꯍꯥꯏꯔꯔꯕꯅꯤ
ꯑꯩ ꯌꯥꯝ ꯐꯥꯎ ꯉꯝꯗꯦ ꯃꯤꯅ ꯂꯣꯏ ꯐꯥꯎꯈꯤ
ꯍ ꯍꯣꯏ ꯃꯤꯒꯤꯅ ꯀꯩꯅꯣ ꯂꯩꯕꯅꯤꯅ
ꯍꯩꯇꯕꯗꯤ ꯅꯠꯇꯕ ꯀ꯭ꯇꯥꯗꯒꯤꯅꯁꯨ ꯅꯠꯇꯕꯚ ꯑꯗꯨ ꯅꯠꯇꯦ ꯑꯩꯈꯣꯏꯁꯦ ꯍꯣꯠꯅꯅꯤꯡꯗꯕꯩꯅꯦꯕ ꯏꯇꯤ ꯃꯆꯥ ꯍꯣꯠꯅꯍꯟꯅꯤꯡꯗꯦꯕ ꯀꯟꯅ ꯍꯣꯠꯅꯔꯗꯤ ꯑꯩꯈꯣꯏꯁꯨ ꯃꯣꯏꯅ ꯉꯝꯕꯗꯣ ꯑꯩꯈꯣꯏꯁꯨ ꯀꯩꯗꯧꯕꯩ ꯉꯝꯃꯣꯏꯗꯣꯏꯅꯣꯕ
ꯃꯥꯅꯦ ꯃꯥꯅꯤ ꯌꯥꯝ ꯇꯟꯅꯕ ꯑꯗꯨꯒꯤꯅꯤ ꯅꯍꯥꯈꯩꯁꯦ ꯑꯗꯨꯒꯤꯅꯤ ꯑꯩꯈꯣꯏꯁꯨꯥꯏꯍꯦꯟ ꯅꯣꯏꯁꯨ ꯉꯥꯏꯔꯦ
ꯍ ꯑꯗꯨ ꯇꯨꯝꯕꯗꯤ ꯄꯥꯝꯃꯦ ꯑꯩꯈꯣꯏꯁꯨ ꯅꯪꯁꯨ ꯆꯞ ꯃꯥꯟꯅꯩ ꯊꯒ ꯂꯅꯤ ꯑꯗ ꯇꯨꯝꯃꯤ ꯃꯤꯠ ꯂꯨꯁꯤꯜꯂꯒꯅꯤ ꯉꯥꯡꯉꯁꯦ ꯑꯗꯨ ꯇꯨꯝꯗꯥꯡ ꯗꯣ ꯑꯦ ꯑꯗ ꯁꯤ ꯇꯟꯃꯟꯕꯩꯅꯤꯗ ꯚꯥꯏ ꯇꯟꯕꯁꯤ ꯈꯔ ꯂꯦꯞꯄ ꯐꯔꯗꯧꯅꯤꯗ
ꯊꯕꯛ ꯑꯃ ꯇꯧꯕ ꯇ ꯑꯣꯏꯒꯦꯔꯥ ꯌꯥꯔꯤꯈꯩ ꯇꯟꯗꯕ ꯊꯕꯛ ꯏꯪꯈꯥꯡ ꯇꯧꯕꯗ ꯑꯍꯜ ꯂꯃꯟꯒꯤ ꯃꯇꯦꯡ ꯄꯥꯡꯕ ꯑꯣꯏꯒꯦꯔꯥ ꯑꯩꯈꯣꯏ ꯕꯕꯥ ꯍꯥꯏꯕ ꯅꯣꯏ ꯍꯌꯦꯡ ꯑꯍꯟ ꯑꯣꯏꯔꯀꯥꯟꯗ ꯑꯁꯤꯒꯤ ꯑꯋꯥ ꯃꯌꯥꯝꯁꯦ ꯈꯪꯈꯤꯅꯤꯀꯣ ꯍꯥꯏꯕꯗꯣ ꯈꯔ ꯈꯔꯗꯤ ꯈꯪꯕꯗꯤ ꯍꯧꯔꯛꯑꯅꯤꯅ ꯑꯩꯣꯏꯁꯨ
ꯎꯝ ꯈꯪꯕ ꯍꯧꯔꯦ ꯑꯦ ꯑꯩꯗꯤ ꯀꯨꯏꯔꯦ ꯈꯪꯕ ꯆꯍꯤ ꯑꯃꯅꯤ ꯁꯨꯖꯜꯂꯦ ꯈꯪꯕ
ꯑ ꯇꯟꯒꯅꯨ ꯍꯥꯏ ꯑꯛꯇ ꯇꯜꯂꯤ ꯅꯠꯇ꯭ꯔꯥ
ꯑꯦꯁ ꯑꯗꯨꯁꯨ ꯍꯥꯏꯔꯁꯨ ꯌꯥꯗꯦꯦꯛꯇ ꯌꯥꯗꯦꯗ ꯀꯩꯅꯣ ꯇꯧꯕꯁꯦ ꯍꯥꯏꯖꯕꯩ ꯋꯥꯅꯤ ꯇꯟ ꯀꯩꯅꯣꯁꯛꯇꯤ ꯌꯥꯗꯦ ꯅꯨꯡꯁꯥ ꯈꯤꯇꯪ ꯁꯥꯒꯠꯂꯛꯄꯗꯪ ꯉꯝꯗꯦꯕ ꯇ ꯂ ꯑꯗꯨꯝ ꯂꯩ ꯄꯅꯦ ꯍꯣꯏ ꯆꯥꯛ ꯆꯥꯁꯤꯜꯂꯨꯕꯗ ꯑꯗꯨꯝ ꯂꯣꯏꯔꯦ ꯇꯟꯕꯗ ꯍꯥꯏꯗꯤ ꯆꯥꯛ ꯆꯥꯛ ꯆꯥꯗ꯭ꯔꯤꯉꯩ ꯃꯥꯡꯗꯗꯤ ꯑꯗꯨ ꯇꯧꯕ ꯈꯅꯤꯁ ꯆꯥꯛꯁꯤꯟꯕ ꯑꯗꯨꯝ ꯑꯗꯨꯝ ꯀꯩꯅꯣ ꯐꯣꯡꯗꯣ ꯑꯗꯨꯝ ꯇꯥꯏ ꯑꯗꯨꯗꯤ
ꯇꯨꯝꯅꯤꯡꯉꯦꯕ ꯑꯦ ꯇꯨꯝꯃꯒꯅ ꯇꯨꯝꯕꯁꯤꯗꯕꯨ ꯅꯨꯡꯉꯥꯏ ꯅꯠꯇ꯭ꯔꯥ ꯇꯝꯕ ꯁꯥꯐꯅꯨꯡꯉ ꯈꯪꯗꯦ ꯇꯧꯔꯤꯁꯤ ꯕ ꯀꯃꯥꯏꯅ ꯍꯤꯡꯗꯣꯔꯤꯅꯣ ꯀꯃꯥꯏꯅ ꯂꯩꯗꯣꯔꯤꯅꯣ ꯄꯩꯁꯥ ꯅꯨꯡꯁꯥꯁꯨ ꯍꯖꯟꯅ ꯊꯣꯛꯄꯁꯨ ꯅꯠꯇꯦ
ꯑꯥ ꯑꯗꯨꯗꯒꯤ ꯏꯃꯨꯡꯅ ꯄꯩꯁꯥ ꯍꯥꯥꯟꯔꯗꯒꯤ ꯄꯥꯏꯔꯃꯅꯤꯁꯤꯅ
ꯑꯗꯨꯁꯨ ꯅꯠꯇꯦ ꯄꯩꯁꯥ ꯃꯌꯥꯝ ꯄꯨꯊꯣꯛꯇꯅ ꯃꯤ ꯃꯆꯥꯗꯧꯅ ꯅꯪ ꯁꯤ ꯀꯔꯕꯥꯔꯁ ꯑꯃ ꯇꯧꯅ ꯍꯥꯏꯕꯤꯗꯕꯁꯨ ꯅꯠꯇꯕ ꯏꯁꯥꯅ ꯍꯣꯠꯅꯖꯕ ꯏꯁꯥꯅ ꯊꯤꯕ ꯏꯁꯥꯅ ꯇꯥꯖꯕ ꯄꯣꯠꯇꯨꯅ ꯑꯩꯈꯣꯏ ꯍꯥꯏꯕꯅꯦꯕ ꯍꯥꯏꯗꯤ ꯍꯤꯡꯐꯝ ꯊꯣꯛꯐꯝꯁꯦ ꯑꯃꯨꯛ ꯂꯩꯁꯤꯜꯂꯛꯇꯕꯅꯤꯅ ꯄꯣꯊꯥꯁ ꯑꯃꯨꯛꯄꯅꯤꯅꯦ ꯑꯗꯨꯃꯥꯏꯅ ꯀꯔꯤꯒꯨꯝꯕ ꯑꯩꯈꯣꯏꯁ ꯇꯧꯕ ꯌꯥꯕ ꯀꯩꯅꯣꯝꯗꯤ ꯈꯟꯅꯕ ꯌꯥꯏ ꯚꯥꯏ ꯀꯔꯤꯅꯣ ꯕꯤꯖꯤꯅꯦꯁ ꯂꯥꯛ ꯑꯩꯈꯣꯏ ꯃꯥꯟꯅ
ꯈꯟꯅꯅꯁꯤ ꯈꯟꯅꯅꯁꯤ ꯍꯧꯖꯤꯛꯇꯤ ꯀꯩꯅꯣꯁꯤꯦ ꯇꯧꯕ ꯌꯥꯏꯗ ꯑꯣꯟꯂꯥꯏꯟꯒꯤ ꯄꯣꯠ ꯆꯩ ꯌꯣꯟꯕꯁꯤꯁꯨ ꯌꯥꯝ ꯅ ꯆꯠꯅꯔꯤꯗꯅ ꯑꯗꯨ ꯑꯩꯈꯣꯏ ꯈꯟꯅꯔꯗꯤ ꯑꯩꯈꯣꯏ ꯑꯗꯨꯃ ꯇꯧꯕ ꯌꯥꯏꯗꯦ
ꯑꯣꯟꯂꯥꯏꯟꯒꯤ ꯃꯥꯏ ꯔꯤꯆꯥꯔꯖ ꯍꯥꯏꯅ ꯑꯃ ꯃꯣꯏ ꯑꯦꯞ ꯑꯃ ꯂꯩꯕꯅꯦ ꯑꯗꯨꯒꯤ ꯀꯝꯄꯅꯤꯗꯨꯒꯤ ꯍꯥꯏꯇꯥꯔꯦꯀꯣ
ꯃꯣꯏ ꯀꯝꯄꯅꯤ ꯃꯌꯥꯝ ꯃꯥꯅ ꯄꯥꯏꯁꯤꯜꯂꯦꯕꯇ꯭ꯔꯥꯕꯣꯟꯕꯨ ꯍꯥꯏꯔꯁꯨ ꯑꯗꯒꯤ ꯀꯝꯄꯅꯤ ꯈꯔ ꯃꯥꯅ ꯄꯥꯏꯁꯜꯂꯦ ꯀꯝꯄꯅꯤ ꯃꯌꯥꯝꯁꯤꯒꯤ ꯄꯣꯠꯁꯦ ꯃꯉꯣꯟꯗꯩ ꯂꯩꯕꯗ ꯀꯦꯁꯕꯦꯛ ꯂꯩꯕ ꯋꯤꯠ ꯗꯤꯁꯀꯥꯎꯟ ꯗꯤꯁꯀꯥꯎꯟ ꯄ꯭ꯂꯁ ꯀꯦꯁꯕꯦꯛ ꯄꯣꯠꯇꯣ ꯁꯤꯖꯤꯟꯅꯕ ꯑꯗꯨꯝ ꯅꯨꯡꯉꯥꯏꯕꯁꯨ ꯌꯥꯎꯋꯦ ꯀꯣꯜꯒꯦꯠꯇꯒꯤ ꯊꯥꯎꯗꯒꯤ ꯁꯦꯝꯄꯨꯗꯒꯤ ꯂꯣꯏ ꯐꯪꯍꯧꯋꯦ ꯃꯣꯏ ꯃꯐꯝꯗ ꯑꯗꯨ ꯀꯨꯂꯤꯐꯥꯎ ꯐꯪꯉꯤꯕꯅꯤ ꯑꯩꯈꯣꯏꯅꯒ ꯀꯦꯜꯁꯤꯌꯝꯒꯤ ꯒꯨꯂꯤ ꯑꯥꯎꯠꯁꯥꯏꯗꯠꯇ ꯂꯨꯄꯥ ꯂꯤꯁꯤꯡ ꯑꯃꯒꯤ ꯃꯊꯛ ꯄꯤꯕꯁꯦ ꯃꯣꯏꯗ ꯂꯨꯄꯥ ꯆꯍꯨꯝ ꯆꯥꯝꯔꯤꯗ ꯐꯪꯉꯦꯕ ꯑꯦꯝ ꯑꯥꯔ ꯄꯤꯗꯤ ꯃꯌꯥꯝ ꯊꯥꯕ ꯌꯦꯡꯉꯨ ꯌꯥꯏ ꯇꯥꯡ ꯇꯥꯡ ꯆꯤꯛꯄꯩ ꯑꯩ ꯅꯍꯥꯟ ꯐꯦꯁꯋꯥꯁ ꯑꯃꯒ ꯁꯦꯝꯄꯨꯅꯦ ꯑꯗꯨꯗꯒꯤ ꯀꯩꯀꯩ ꯈꯔ ꯂꯧꯁꯤꯜꯂꯛꯑꯦꯕ ꯀꯣꯜꯒꯦꯠ ꯀꯩ ꯀꯩ ꯈꯔ ꯂꯧꯔꯛꯑꯦꯕ ꯀꯣꯒꯦꯠ ꯈꯛꯇꯨ ꯁꯦꯡꯕꯅ ꯅꯨꯡꯉꯥꯏꯌꯦꯦ ꯑꯩꯈꯣꯏꯅ ꯂꯨꯄꯥ ꯀꯣꯜꯦꯠꯇ ꯑꯌꯨꯔꯕꯦꯗꯤꯛ ꯑꯛꯇꯁꯨ ꯑꯣꯏꯕꯨꯄꯥ ꯅꯥꯏꯟꯇꯤ ꯐꯥꯏꯚ ꯊꯥꯏꯌꯦ ꯃꯣꯏ ꯂꯧꯍꯧꯕꯅ ꯁꯤꯛꯁꯇꯤꯒ ꯀꯌꯥꯔꯣ ꯂꯧꯍꯧꯋꯦꯕꯀꯣ ꯗꯤꯁꯀꯥꯎꯟꯗ ꯗꯤꯁꯀꯥꯎꯟ ꯂꯧꯔꯤ ꯄꯣꯠꯇꯨꯗꯨ ꯂꯨꯄꯥ ꯃꯉꯥ ꯊ ꯂꯥꯛꯈꯤꯅꯤ ꯍꯥꯏꯕ ꯄꯣꯠꯇꯨꯒꯤ
ꯑꯗꯨꯝ ꯐꯩꯅꯤ ꯃꯆꯥ ꯃꯆꯥ ꯑꯩꯈꯣꯏꯗꯗꯤ ꯃꯆꯥ ꯃꯆꯥ ꯀꯩꯅꯣ ꯇꯧꯕꯗ ꯐꯩꯅꯤ ꯑꯩꯈꯣꯏꯗꯗꯤ
ꯍꯥꯏꯩꯅ ꯂꯨꯄꯥ ꯃꯉꯥ ꯇꯔꯥ ꯃꯉꯥ ꯇꯔꯥ ꯀꯦꯁꯕꯦꯛ ꯂꯥꯛꯄꯗꯨꯅ ꯔꯤꯆꯥꯔꯖ ꯁꯨꯝ ꯀꯥꯞꯄ ꯌꯥꯕꯒꯤ ꯆꯥꯡ ꯈꯂꯗꯤ ꯁꯥ ꯁꯄꯤꯕ ꯄꯣꯠꯇꯣ ꯈꯔ ꯀꯔꯤ ꯍꯥꯏꯅꯤ ꯃꯃꯟ ꯈꯔ ꯇꯥꯡꯕꯗꯁꯨ ꯌꯥꯝ ꯐꯤꯔꯣꯟꯕ ꯌꯣꯜꯍꯧꯋꯦ ꯆ ꯃꯣꯏꯁꯤꯀꯤ ꯏꯁ꯭ꯇꯣꯔꯗꯣ ꯅꯨꯄꯥ ꯑꯍꯟꯗꯣ ꯄꯩꯁꯥ ꯈꯔ ꯐꯪꯉꯦ ꯃꯥ ꯄꯩꯁꯥ ꯈꯔ ꯄꯥꯏꯔꯦ ꯍꯥꯏꯌꯦ ꯃꯤꯗꯨꯗꯤ ꯃꯥꯟꯖꯗꯦꯕ ꯑꯦ ꯍꯤꯡꯒꯣꯜꯒꯁꯨ ꯆꯥꯎꯅ ꯆꯥꯎꯅ ꯂꯩꯔ ꯂꯩꯔꯝꯃꯦꯕ ꯑꯁꯤꯁ ꯁꯤ ꯍꯤꯡꯒꯣꯜꯁꯤꯁꯨ ꯑꯩꯒꯤꯅꯤ ꯁꯤꯁꯨ ꯑꯩꯒꯤ ꯥꯝ ꯊꯣꯛꯄ ꯃꯌꯥꯝꯁꯦ
ꯄꯥ ꯊꯕꯃꯨꯛ ꯁꯨꯗꯦ ꯍꯥꯏꯕ ꯃꯁꯤꯒꯤ ꯀꯝꯄꯅꯤꯗꯤ ꯄꯣꯠꯇꯨ ꯈꯠ ꯂꯩꯕꯅꯤ ꯍꯥꯏ ꯍꯦꯛꯇ ꯀꯝꯄꯅꯤ ꯍꯥꯏꯔꯒ ꯃꯤ ꯍꯥꯞꯆꯤꯟꯅꯕꯤ ꯑꯗꯨ ꯇꯧꯅꯕꯤꯗꯨ ꯅꯠꯇꯦꯕ
ꯑ ꯆ ꯑꯗꯨꯗꯤ ꯀꯥꯟꯗꯦꯗ
ꯀꯝꯄꯅꯤꯁꯤꯒꯤ ꯄ꯭ꯔꯗꯛ ꯃꯌꯥꯝꯁꯦ ꯃꯌꯥꯝꯗ ꯈꯪꯍꯟꯕ ꯍꯥꯏꯇꯥꯔꯦ ꯄ꯭ꯔꯗꯛꯇꯨ ꯐ ꯇꯥꯔꯗꯤ ꯐꯦꯁ ꯋꯥꯁꯇꯃꯛ ꯇꯧꯕ ꯍꯥꯏꯔ ꯐꯕꯔꯕꯅꯤꯅ ꯑꯩꯁꯨ ꯂꯩꯅꯤꯡꯉꯦ ꯑꯃ ꯊꯪꯖ ꯑꯃꯨꯛ ꯑꯗꯩ ꯁꯟꯁꯀ꯭ꯔꯤꯟꯃꯛꯇ ꯍꯥꯏꯔꯁꯨ ꯐꯒꯣꯏ ꯇꯥꯔꯤ ꯂꯩꯅꯤꯡ ꯇꯥꯝꯃꯦ ꯑꯗꯒꯤ ꯄꯨꯣꯛꯩ ꯀꯣꯛ ꯇꯩꯕ ꯊꯥꯎꯋꯥꯔ ꯐꯕ ꯑꯣꯏ ꯇꯥꯏꯔ ꯂꯔꯤꯡ ꯇꯥꯕꯅꯦꯕ
ꯐꯔꯦ ꯐꯔꯦ
ꯪꯉꯦ ꯍꯥꯏꯔꯦ ꯍꯩ ꯍꯩꯗꯒꯤ ꯔꯥꯗ ꯃꯣꯏ ꯃꯐꯝꯗꯣ ꯐꯩꯌꯦ ꯑꯗꯣ ꯑꯩꯁꯦ ꯑꯩ ꯅꯍꯥꯟꯒ ꯎꯔꯝꯃꯦ ꯑꯁ ꯁꯤꯕ ꯃꯐꯝꯁꯤꯦ ꯌꯥꯏꯅꯦꯅ
ꯍꯧꯖꯤꯇꯥꯅꯤ ꯑꯔꯄꯣꯠꯁꯤ ꯑꯔ ꯄꯣꯠꯁꯤ ꯊꯤꯕ ꯋꯥꯔꯕꯅꯦꯕ ꯍꯥꯏ ꯀꯩꯅꯣꯒꯨꯝꯕ
ꯑ